ꯆꯦ ꯆꯦ ꯅ ꯑ
ꯑꯁ ꯅꯨꯡꯉꯥꯏꯔꯤꯦ ꯍꯥꯏꯇꯥꯔꯦ ꯈꯪꯗꯦ
ꯑ
ꯥꯡꯁꯤꯅ ꯃꯔꯣꯟ ꯑꯃ ꯒ꯭ꯌꯥꯟꯗ ꯇꯥꯗꯦ
ꯏꯔꯥꯡ ꯏꯔꯥꯡ ꯀꯩꯗꯧꯔꯤꯦ ꯍꯥꯏꯕꯅꯣ
ꯑꯁ ꯈꯪꯗꯦ ꯑꯩꯁꯨ ꯏꯔꯥꯡꯁꯦ ꯂꯩꯐꯝ ꯆꯥꯐꯝ ꯈꯪꯗ꯭ꯔꯦ
ꯑ
ꯅꯣꯏ ꯅꯣꯏ ꯔꯣꯝ ꯅꯗꯤ ꯀꯩꯁꯨ ꯇꯧꯕ꯭ꯔꯣ
ꯂꯩꯐꯝ ꯆꯥꯐꯝ ꯈꯪꯗ꯭ꯔꯁꯨ ꯄꯨꯣꯛꯇꯤ ꯊꯟꯕ ꯅꯠꯇ꯭ꯔꯣ
ꯄꯞꯇꯤ ꯍꯣꯏ ꯑꯗꯨꯝ ꯊꯥꯂꯦ ꯌꯥꯝ ꯌꯥꯝ ꯆꯥꯏꯌꯦ
ꯌꯥꯝ ꯌꯥꯝ ꯆꯥꯔꯦ ꯀꯔꯤꯒꯤ ꯂꯩꯐꯝ ꯆꯥꯐꯝ ꯈꯪꯒꯦ ꯍꯥꯏꯗ
ꯍꯥꯏꯕꯗꯤ ꯆꯥꯐꯝꯗꯣ ꯅꯨꯡꯉꯥꯏꯇꯕ ꯁꯥꯕꯀꯣ
ꯑꯁ ꯀꯦꯖꯧꯔꯤꯅꯣ
ꯅꯪꯒꯤ ꯋꯥ ꯈꯜ ꯈꯂꯤ ꯍꯥꯏꯗꯧ ꯃꯥꯟꯗ꯭ꯔꯣ
ꯍ ꯃꯨꯜꯀꯅꯅꯨꯗ
ꯑꯩ ꯃꯤ ꯀꯅꯥꯒꯤꯁꯨ ꯋꯥꯈꯜ ꯇꯧꯕ ꯁꯟꯗ꯭ꯔꯦ ꯑꯩ ꯑꯩꯁꯦ ꯍꯟꯗꯛꯀꯣ ꯑꯩ ꯁꯦ ꯌꯥꯝꯅ ꯃꯊꯥ ꯌꯥꯝ ꯁꯥꯕꯅꯦ
ꯀꯌꯥꯝ ꯁ